ꯑ ꯇꯃꯣ ꯀꯩꯅꯣ
ꯆꯥꯛ ꯆꯥꯔꯕꯣ
ꯆꯥꯗ꯭ꯔꯤꯗ ꯗꯤꯡꯗꯤ ꯍꯣꯏ ꯊꯦꯡꯉꯦ ꯍꯣꯏ ꯅꯪ ꯅꯨꯡ ꯉꯥꯏꯔꯒ ꯂꯩꯔꯤꯅꯦ
ꯀꯩ ꯏꯟꯖꯥꯡ ꯆꯥꯗꯣꯏꯅꯣ
ꯉꯁꯤꯗꯤ ꯌꯦꯟ ꯆꯥꯗꯣꯏꯅꯦ ꯀꯩꯅꯣ
ꯐꯥꯏꯅꯦ ꯌꯦꯅ ꯍꯥꯏꯔꯗꯤ
ꯍꯣꯏ ꯃꯥꯥꯏ
ꯑꯗꯨ ꯍꯌꯦꯡ ꯊꯕꯛꯆꯀꯗ꯭ꯔꯣ
ꯀꯅꯤ ꯆꯟ ꯃꯅꯦꯁꯁꯨ ꯀ ꯀ꯭ꯂꯥꯁ ꯂꯩꯉ
ꯑꯥ ꯀꯩꯇꯧꯔꯤꯅꯣ ꯍꯧꯖꯤꯛ
ꯍꯧꯖꯤꯛꯇꯤ ꯂꯥꯏꯔꯤꯛ ꯏꯕ ꯂꯣꯏꯔꯒ ꯂꯩꯌꯦ
ꯍꯥꯥ ꯅꯪ ꯅꯪ ꯁ꯭ꯇꯣꯔꯤ ꯈꯪꯕ꯭ꯔꯣ
ꯑꯩꯗꯤ ꯁ꯭ꯇꯣꯔꯤ ꯈꯪꯗꯦ ꯉꯁꯥꯏ ꯅꯪ ꯋꯥꯔꯤ ꯇꯥꯗ꯭ꯔꯣ
ꯉꯁꯤꯇꯪ ꯋꯥꯔꯤ ꯁꯥꯟꯕ꯭ꯔꯥ ꯍꯥꯏꯕ ꯑꯩꯅ
ꯅꯣꯏ ꯀꯅꯥ ꯀꯅꯥ ꯂꯩꯔꯤꯅꯣ
ꯔꯨꯝ ꯃꯦꯠ ꯈꯣꯏꯒ ꯂꯩꯌꯦ
ꯑꯣ
ꯅꯪꯗꯤ
ꯑꯩ ꯍꯧꯖꯤꯛ ꯑꯗꯨꯝ ꯒꯦꯝ ꯀꯦꯔꯣꯝ ꯁꯅꯔ ꯂꯩꯗ
ꯌꯥꯏ
ꯐꯃꯦ ꯑꯗꯣ
ꯀꯩ ꯍꯥꯏꯕ
ꯅꯪꯅꯦ ꯅꯆꯤꯟ ꯅꯅꯥꯎ ꯀꯌꯥ꯭ꯔꯥ
ꯑꯩꯗꯤ ꯑꯅꯤ ꯊꯛꯇꯣꯏꯅꯦ ꯍꯥꯏꯔꯒ
ꯍꯥꯏꯁꯨ ꯍꯥꯏꯗ꯭ꯔꯤꯒ
ꯍꯥ
ꯅꯪ ꯍꯥꯏꯁꯨ ꯍꯥꯏꯗ꯭ꯔꯤꯒ ꯀꯔꯤ ꯑꯩ ꯈꯪꯒꯅꯤ
ꯑꯅ ꯑꯗꯨꯝ ꯍꯥꯡꯔꯒ ꯂꯩ ꯅ ꯑꯩ ꯀꯔꯤ ꯍꯥꯏꯅꯤ ꯊꯕꯛ ꯇꯧꯗ꯭ꯔꯤꯗ ꯑꯩꯈꯣꯢꯗꯤ ꯄꯩꯁꯥ ꯇꯥꯜꯂꯒ ꯂꯩꯔꯤ
ꯑꯥ ꯌꯨꯝꯗꯤ ꯄꯥꯜꯂꯕꯣ
ꯄꯥꯜꯂꯛꯑꯦ ꯅꯍꯥꯟ ꯀꯨꯢꯗ꯭ꯔꯤ ꯑꯩ ꯄꯥꯥꯟꯕꯗꯣ
ꯑꯣ ꯅ ꯅꯆꯥꯗꯤ ꯌꯎꯕ꯭ꯔꯥ ꯌꯧꯗ꯭ꯔꯤꯕ꯭ꯔꯥ
ꯍꯥ
ꯅꯆꯥꯗꯤ ꯌꯎꯕ꯭ꯔꯥ ꯌꯧꯗ꯭ꯔꯤꯕ꯭ꯔꯥ ꯌꯥꯎꯗ꯭ꯔꯤꯌꯦ ꯑꯗꯣ ꯑꯗꯣ ꯃꯦꯔꯦꯖ ꯇꯧꯕ꯭ꯔꯥ ꯅꯇ꯭ꯔꯒꯅ ꯆꯦꯜꯂꯤꯔꯣ
ꯍꯣꯂꯤ ꯃꯦꯔꯦꯖ ꯇꯧꯋꯦ
ꯑꯦ ꯑꯗꯨꯗꯤ ꯐꯩꯍꯦ ꯑꯩꯈꯣꯏꯁꯨ ꯗ꯭ꯔꯤꯝꯅꯦ ꯍꯣꯂꯤ ꯃꯦꯔꯦꯖ ꯇꯧꯅꯤꯡꯉꯥꯏꯗꯣ
ꯍꯣꯏ
ꯑꯗꯣ ꯅꯪꯒꯤ ꯅꯨꯄꯥꯗꯤ ꯅꯪꯒꯤ ꯅꯪ ꯅꯨ ꯅꯨꯄꯥꯗꯤ ꯀꯩ ꯊꯕꯛ ꯇꯧꯕ꯭ꯔꯥ
ꯑꯩ ꯅꯄꯥꯥꯁꯦ ꯃꯥ ꯗꯣ ꯎꯝ ꯀꯔꯤꯔꯥ
ꯃꯥꯖꯤ ꯀꯩꯅꯣꯝꯃ ꯇꯧꯅꯦ ꯊꯕꯛ ꯍꯥꯏꯅꯤꯡꯗꯦ ꯃꯥꯒꯤ ꯊꯕꯛꯇꯤ
ꯑꯥ ꯑꯩ ꯑꯩ ꯑ ꯆꯍꯤ ꯇ꯭ꯋꯦꯟꯇꯤ ꯁꯨꯔꯛꯄꯗ ꯑꯩꯁꯨ ꯅꯨꯄꯤ ꯆꯦꯜꯂꯝꯃꯦꯕꯀꯣ
ꯊꯕꯛ ꯌꯥꯝ ꯆꯥꯗꯕꯀꯣ ꯑꯈꯣꯏ ꯏꯃꯥ ꯏꯄꯥꯒꯤ ꯁꯦꯕꯥ ꯇꯧꯕ ꯍꯩꯇꯕ ꯑꯗꯒꯤ ꯕ꯭ꯔꯦꯛꯑꯞ ꯇꯧꯈ꯭ꯔꯕ ꯗꯥꯏꯚ꯭ꯔꯁ ꯇꯧꯈ꯭ꯔꯦ ꯀꯣꯠꯇꯒꯤ
ꯄꯩꯁꯥ ꯌꯥꯝ ꯆꯪꯉꯝꯅꯤ ꯑꯗꯨꯗꯤ ꯅꯨꯄꯤꯒꯤ ꯄꯩꯁꯥ ꯌꯥꯝ
ꯍꯣꯏ ꯏꯃꯥꯅ ꯏꯃꯥꯅ ꯌꯥꯗꯞꯅꯤꯅꯀꯣ ꯎꯄꯥꯏ ꯂꯩꯇꯦꯕ
ꯑꫭꯏ
ꯏꯃꯥꯅ ꯌꯥꯗꯅ ꯏꯃꯥꯅꯁꯨ ꯄꯩꯁꯥ ꯄꯨꯊꯣꯛꯑꯦ ꯑꯗꯨꯒ ꯗꯥꯏꯚ꯭ꯔꯁ ꯇꯧꯊꯣꯛꯈ꯭ꯔꯦ
ꯑ ꯑꯃꯨꯛ ꯍꯦꯟꯅ ꯐꯔꯦ
ꯎꯝ ꯑꯩꯁꯨ ꯎꯝ ꯍꯧꯖꯤꯛ ꯀꯣꯢꯔꯤꯁꯦ ꯎꯝ ꯑꯥ ꯃꯥꯒꯤ ꯊꯕꯛꯇꯧꯗꫭ ꯑꯧ ꯑꯧ ꯑꯣꯖꯥ ꯇꯧꯕꯀꯣ ꯃꯥ ꯍꯧꯖꯤꯛ ꯑꯥ ꯗꯤ ꯑꯦꯝꯗ ꯂꯦꯛꯆꯔ ꯑꯣꯏꯅ ꯇꯧꯔꯤ
ꯏꯁ ꯅꯪ ꯅꯪꯅ ꯀꯔꯤ ꯊꯕꯛ ꯇꯧꯕ
ꯑꯗꯣ ꯏꯃꯥꯅ ꯊꯤꯕꯤꯕꯀꯣ
ꯑ ꯌꯥꯝ ꯊꯥꯢꯍꯦ ꯃꯤꯗꯤ
ꯎꯝ
ꯑꯦ ꯑꯗꯨ ꯑꯣꯏꯔꯁꯨ ꯅꯪ ꯅꯪ ꯅꯪꯒꯤ ꯅꯪꯒꯤ ꯂꯣꯡꯄꯦꯟ ꯂꯩꯕ꯭ꯔꯣ
ꯑꯩꯒꯤ ꯂꯣꯡꯄꯦꯟ
ꯂꯩꯇꯗꯤ ꯑꯃ ꯄꯤꯕꯤꯔꯛꯀꯦ ꯇꯧꯕ ꯑꯩꯗꯣ
ꯅꯪꯅ ꯑꯩꯒꯤ ꯄꯤꯔꯛꯀꯦ ꯇꯧꯕ
ꯍꯣꯏ
ꯄꯤꯕꯤꯌꯣꯅꯦ ꯄꯤꯔꯗꯤ ꯑꯗꯨꯝ ꯂꯧꯕ ꯌꯥꯏꯅꯦ
ꯑꯥ ꯑꯝ ꯄꯤꯕꯤꯔꯛꯀꯦ ꯅꯪ ꯀꯥꯕ ꯑꯗꯨꯗ ꯅꯪꯒꯤ ꯄꯔꯐꯤꯝ ꯑꯃ ꯄꯤꯔꯛꯀꯦ ꯅꯪꯒꯤ ꯄꯔꯐꯤꯝ ꯂꯩꯕ꯭ꯔ
ꯄꯔꯐꯤꯟꯕꯨꯗꯤ ꯈꯔ ꯂꯩꯌꯦ ꯑꯗꯣ ꯑ‌ ꯑꯩꯅ ꯄꯥꯝꯃꯤꯁꯦ ꯁꯟꯁꯀꯦꯞꯅꯦ ꯁꯥꯟꯅꯕꯗ ꯀꯣ ꯑꯩꯗꯤ ꯑꯥ ꯁꯥꯅꯕ ꯃꯤꯅꯦꯕ
ꯍꯣꯏ ꯍꯣꯏ
ꯅꯨꯡꯁꯥ ꯁꯥꯕꯗ ꯁꯟꯁꯀ꯭ꯔꯤꯝ ꯇꯩꯕ ꯃꯊꯧ ꯇꯥꯏꯌꯦꯕꯀꯣ
ꯍꯣꯏ
ꯑꯃ ꯂꯩꯕꯤꯔꯒꯦ ꯑꯩ
ꯎꯝ ꯑꯗꯨ ꯅꯪ ꯍꯧꯖꯤꯛ ꯀꯥꯏ ꯂꯩ ꯀꯥꯏ ꯂꯩꯅꯣ ꯏꯝꯐꯥꯜꯗ ꯂꯩꯔ ꯅꯠꯇ꯭ꯔꯒꯅ
ꯏꯝꯐꯥꯜꯗ ꯂꯩꯌꯦ
ꯏꯝꯐꯥꯜꯗ
ꯑꯣ ꯀꯗꯥꯏꯋꯥꯏꯗ
ꯑꯩꯗꯤ ꯍꯧꯖꯤꯛꯇꯤ ꯀꯩꯅꯣꯝꯃ ꯑꯥ ꯁꯦꯛꯃꯥꯏꯗ ꯂꯩꯌꯦ
ꯅꯣꯡꯃ ꯄꯨꯨꯟꯖꯤꯅꯥ
ꯅꯣꯡꯃ ꯄꯨꯟꯁꯦ
ꯑꯗꯣ ꯅꯪꯅꯗꯤ ꯇ꯭ꯔꯤꯠ ꯇꯧꯒꯗꯕꯀꯣ ꯑꯗꯣ ꯑꯩꯒꯤ ꯑꯩꯒꯤ ꯅꯨꯄꯤꯗꯣ ꯑꯩꯒꯤ ꯅꯨꯄꯤ ꯑꯩꯒꯤ ꯅꯨꯄꯤ ꯄꯨꯔꯒ ꯂꯥꯛꯑꯣꯔ ꯅꯠꯇ꯭ꯔꯒꯅ ꯄꯨꯗꯕꯤ ꯂꯥꯛꯑꯣꯔ
ꯍꯣꯏ ꯄꯨꯔꯒ ꯂꯥꯛꯑꯣ ꯌꯦꯡꯒꯦ ꯅꯪꯒꯤ ꯅꯨꯄꯤꯗꯣ ꯍꯣꯏ ꯍꯣꯏ ꯐꯖꯕ꯭ꯔꯣ ꯃꯥꯗꯣ
ꯐꯕꯗꯤ ꯐꯖꯩ ꯑ ꯃꯥꯁꯦ ꯑ ꯃꯣꯗꯦꯂꯔ ꯑꯣꯏꯔꯝꯃꯦ ꯃꯣꯗꯦꯂꯔ ꯃꫭ ꯗꯦꯂꯔ ꯀꯝ ꯂꯦꯛꯆꯔ ꯂꯥꯛꯄ ꯃꯥꯜꯂꯦ
ꯅꯪꯒꯤ ꯅꯨꯄꯤꯗꫭ ꯐꯔꯦ ꯍꯦ
ꯃꯥꯒꯤ ꯗ꯭ꯔꯦꯁ ꯂꯤꯠꯄꯗꯣ ꯃꯥꯒꯤ ꯑꯥꯎꯐꯤꯠꯇꯤ ꯊꯤꯟ ꯅꯩ ꯃꯤꯅꯤ ꯉꯣꯐ
ꯅꯣꯏꯗꯤ ꯆꯥꯛ ꯌꯦꯡ ꯆꯥꯛꯁꯦ ꯌꯥꯝ ꯊꯦꯡꯅ ꯆꯥꯏꯍꯦ
ꯑꯣ ꯑꯈꯣꯏꯗꯤ ꯍꯨꯖꯤꯛ ꯉꯆꯒꯦ ꯈꯖꯤꯛ ꯆꯥꯒꯦ ꯑꯈꯣꯏꯗꯣ
ꯑꯣ
ꯑꯦꯛꯖꯥꯝꯗꯣ ꯂꯣꯏꯔꯦꯕ
ꯅꯣꯏ ꯅꯣꯏ ꯉꯁꯤ ꯁꯟꯗꯦ ꯑꯣꯏꯕꯒꯤ ꯌꯦꯟ ꯆꯥꯕ ꯑꯣꯏꯔꯝꯅꯤ
ꯑꯣ ꯌꯦꯡ ꯑꯗꯨꯒ ꯑꯂꯨ ꯃꯤꯛꯁ ꯇꯧꯔꯒ ꯄꯤꯌꯦ
ꯑꯣ
ꯅꯣꯏꯒꯤ ꯐꯦꯝꯂꯤ ꯂꯩꯔꯥ ꯅꯠꯇ꯭ꯔꯒꯅ ꯃꯤ ꯀꯅꯥ ꯀꯅꯥ ꯂꯩꯔꯤꯅꯣ
ꯑꯈꯣꯏꯗ ꯑꯩꯗꯤ ꯑꯩꯒꯤ ꯃꯃꯜ ꯂꯩꯌꯦ ꯕꯕꯥ ꯂꯩꯌꯦ ꯑꯗꯨꯒ ꯑꯩꯒꯤ ꯕ꯭ꯔꯗꯔ ꯑꯃ ꯑꯗꯨꯒ ꯁꯤꯁꯇꯔ ꯑꯃ ꯂꯩꯌꯦ
ꯗꯨꯗꯤ ꯌꯥꯝ ꯅꯨꯡꯉꯥꯏꯒꯅꯤꯅꯦ ꯌꯨꯝ ꯃꯤ ꯁꯨꯅ ꯂꯩꯕꯗꯤ
ꯑꯗꯨꯅꯦ
ꯑꯗꯣ ꯅ ꯅꯪ ꯌꯨꯝ ꯄꯥꯟꯈ꯭ꯔꯕꯗꯣ
ꯍꯣꯏ
ꯀ꯭ꯌꯥꯝ ꯀꯨꯏꯔꯦ
ꯆꯍꯤ ꯑꯅꯤ ꯁꯨꯔꯦ
ꯉꯁꯥꯏ ꯉꯁꯥꯏꯗꯤ ꯀꯦꯔꯤꯔꯥ ꯀꯨꯏꯗ꯭ꯔꯤ ꯍꯥꯏꯔꯒ ꯍꯧꯖꯤꯛꯅ ꯆꯍꯤ ꯑꯅꯤ ꯁꯨꯔꯦ ꯍꯥꯏꯕꯗꯤ
ꯅꯪꯒꯤ ꯅꯨꯄꯥꯗꯣ ꯀꯩ ꯊꯕꯛ ꯇꯧꯋꯦ ꯍꯥꯏꯕ
ꯑꯩꯗꯤ ꯅꯨꯄꯥ ꯂꯩꯇꯦ ꯑꯩꯅ ꯃꯆꯤꯟ ꯊꯤꯔꯒ ꯅꯪ ꯅꯪꯉꯣꯟꯗ ꯍꯥꯏꯕꯅꯤ
ꯑꯣ ꯅꯪ ꯌꯨꯝ ꯄꯥꯟꯗ꯭ꯔꯤ
ꯍꯣꯏ ꯌꯨꯝ ꯄꯥꯟꯗ꯭ꯔꯤ
ꯑꯣ
ꯍꯧꯖꯤꯛꯀꯥꯟꯗꯗꯤ ꯅꯨꯄꯥꯗ ꯅꯨꯄꯥꯁꯨ ꯊꯥꯒꯠꯗ꯭ꯔꯦ ꯍꯥꯏꯗꯤ ꯑꯗꯨꯅ ꯅꯨꯄꯥꯁꯨ ꯂꯩꯇꯦ ꯊꯥꯖꯗ꯭ꯔꯦ ꯍꯣꯏ
ꯀꯔꯤꯒꯤ ꯅꯨꯄꯥ ꯐꯥꯕꯁꯨ ꯌꯥꯝ ꯂꯩ ꯐꯠꯇꯕꯁꯨ ꯌꯥꯝ ꯂꯩꯅ
ꯑꯗꯨ ꯑꯗꯨꯅꯦ ꯅꯨꯄꯥ ꯈꯨꯠꯁꯨ ꯊꯥꯖꯗ꯭ꯔꯤ ꯆꯥꯛ ꯆꯥꯔꯕꯣ ꯅꯪ
ꯆꯥꯔꯦꯝ
ꯅꯥꯍꯥꯟꯗꯩ ꯆꯥꯗ꯭ꯔꯤ ꯑꯗꯨꯅ ꯍꯥꯏꯔ ꯑꯗꯨꯀ ꯍꯧꯖꯤꯛ ꯇꯣ
ꯀꯦꯕꯥ
ꯅꯪ ꯅꯪ ꯊꯕꯛ ꯀꯩ ꯊꯕꯛ ꯇꯧꯋꯦ ꯍꯥꯏꯕ ꯅꯪ ꯉꯁꯥꯏ ꯍꯥꯏꯕꯗꯣ ꯀꯥꯎꯒ꯭ꯔꯦꯅꯦ
ꯎꯝ ꯀꯔꯤꯁꯨ ꯇꯣꯗꯦ ꯑꯩꯗꯤ
ꯑꯗꯣ ꯁꯥ ꯀꯩ ꯀꯩ ꯍꯣꯠꯅꯔꯤꯒꯦ
ꯑꯥ
ꯀꯦꯀꯦ ꯍꯣꯠꯅꯔꯤꯌꯦꯕ
ꯑꯗꯨꯗꯤ ꯀꯔꯤꯅꯣ
ꯑꯥ ꯅꯪꯅꯀꯣ ꯅꯪꯒꯤ ꯂꯥꯏꯐꯇ
ꯍꯣꯏ
ꯀꯔꯤ ꯇꯧꯅꯤꯡꯉꯥꯢ ꯈꯟꯕ꯭ꯔꯅ ꯈꯟꯕ ꯍꯥꯏꯕ
ꯍꯨꯖꯤꯛꯇꯨ ꯈꯝꯗꯦ
ꯑꯣ ꯑꯖꯣ ꯂꯥꯏꯔꯤꯛꯇꯤ ꯂꯥꯏꯔꯤꯛꯇꯤ ꯀꯌꯥꯎꯝꯕ ꯂꯣꯏꯔꯦ ꯃꯥꯁꯇ꯭ꯔ ꯂꯣꯏꯔꯕ꯭ꯔꯥ ꯒ꯭ꯔꯦꯖ꯭ꯌꯦꯁꯟ ꯂꯣꯏꯕ꯭ꯔꯥ ꯂꯣꯏꯗ꯭ꯔꯤ
ꯅꯟꯗꯤ
ꯑꯦ ꯍꯟꯗꯛ ꯑꯥ ꯑꯩꯗꯤ ꯊꯕꯛ ꯐꯪꯒ꯭ꯔꯦ
ꯑꯣ ꯀꯔꯤ ꯊꯕꯛ ꯇꯣꯏꯅꯣ
ꯑꯦ ꯑꯥꯝ ꯑꯥ ꯔꯤꯝꯁꯇ ꯑꯥ ꯍꯦꯜꯊ ꯀꯥ꯭ꯔꯠ ꯒꯨꯝꯕ ꯁꯦꯝꯕꯒꯤꯗꯣ ꯑꯗꯨꯒꯨꯝꯕ ꯑꯣꯐꯤꯁꯇ ꯐꯝꯃꯦ
ꯑꯗꯨꯢ ꯑꯣꯢꯗꯤ ꯐꯔꯦ ꯐꯔꯦ
ꯗꯣ ꯅꯣꯏꯅ ꯀꯝꯄ꯭ꯌꯨꯇ꯭ꯔꯒꯨꯝꯕ ꯄꯥꯏꯕ ꯍꯩꯔꯗꯤꯀꯣ
ꯑ
ꯇꯥꯡꯅꯉꯥꯏ ꯁꯦꯝꯕꯤꯒꯦ ꯍꯥꯏꯕ
ꯍꯣꯏ ꯍꯣꯏ ꯅꯪꯁꯨ ꯑꯁꯤꯗ ꯂꯩꯕ꯭ꯔꯣ ꯏꯝꯐꯥꯜꯗ
ꯏꯝꯐꯥꯜꯗ ꯂꯩꯌꯦꯝ ꯅꯪꯗꯤ
ꯂꯌꯦ
ꯀꯗꯥꯢꯗꯒꯤꯅꯦꯕ ꯑꯥ
ꯑꯗꯤ ꯑꯩꯁꯨ ꯏ ꯑꯁꯤꯗꯒꯤꯅꯦ ꯍꯣꯏ
ꯑꯣꯝ ꯑꯗꯣ ꯑꯩ ꯋꯥ ꯑꯃ ꯍꯪꯒꯦꯀꯣ
ꯑꯥ
ꯅꯪ ꯔꯣꯅꯥꯜꯗꯣ ꯐꯦꯟꯁ꯭ꯔꯥ ꯃꯦꯁꯤ ꯐꯦꯟꯁ꯭ꯔꯣ
ꯑꯩꯗꯤ ꯃꯦꯁꯤꯅꯤ ꯃꯤ ꯅꯪꯗꯤ
ꯃꯦꯁꯤ
ꯃꯦꯁꯤ ꯍꯣꯌꯦ ꯅꯥꯟꯗꯦ
ꯍꯣꯏꯅꯦ ꯑꯩꯗꯤ ꯃꯦꯁꯤ ꯅꯠꯇꯦꯗ
ꯅꯪꯗꯤ ꯔꯣꯅꯥꯜꯗꯣꯔꯥ
ꯑꯩꯗꯤ ꯍꯥꯔꯠ ꯋꯥꯔꯛꯅꯦ ꯔꯣꯅꯥꯜꯗꯣ ꯃꯦꯁꯤꯗꯤ ꯇꯦꯂꯦꯟꯅꯦꯕ
ꯅꯠꯇꯦ ꯃꯥꯗꯨꯀꯣ ꯑꯦꯇꯤꯇ꯭ꯌꯨꯠꯇꯗꯤ ꯌꯦꯟꯂꯤꯌꯦ ꯑꯗꯨꯒ ꯃꯥꯗꯤ ꯕꯝꯗ ꯑꯗꯨꯒ ꯅꯨꯄꯥꯗꯨ ꯅꯨꯄꯥꯗꯨꯅ ꯃꯥꯁꯨ ꯆꯝꯃꯥꯂꯥꯅꯦ ꯊꯥꯖꯗ꯭꯭ꯔꯦ
ꯃꯦꯁꯤꯗꯤ ꯇꯦꯂꯦꯟꯗ ꯁꯥꯟꯅꯕ ꯋꯥꯅꯦ ꯎꯝ ꯃꯁꯥꯁꯨ ꯁꯦꯝꯗꯦ
ꯎꯝ ꯃꯁꯛ ꯌꯦꯡꯅꯤꯡꯉꯛꯑꯦ ꯃꯁꯛꯅ ꯆꯥꯒꯦꯔꯣ ꯑꯦ ꯃꯁꯛꯅ ꯆꯥꯒꯦꯔꯣ ꯑꯗꯨꯗꯤ ꯍꯣꯏꯔꯦꯟꯗꯤ ꯀꯔꯤꯅꯣ ꯍꯥꯢꯗꯤ ꯃꯥꯅ ꯍꯦꯟꯅ ꯐꯖꯔꯒ ꯍꯦꯟꯅ ꯐꯥꯕꯅꯤ
ꯍ ꯃꯦꯁꯤ ꯁꯛ ꯐꯖꯕ꯭ꯔꯣꯅꯦ
ꯄꯛꯑꯦ ꯐꯖꯩꯌꯦ ꯃꯗꯨꯗꯤ ꯌꯥꯝꯅ ꯅꯨꯡꯁꯤꯌꯦꯁꯨ ꯅꯨꯡꯁꯤꯁꯨ ꯅꯨꯡꯁꯤꯌꯦ ꯑꯗꯨꯒꯅꯣ ꯃꯥꯗꯨ ꯍꯁ ꯅꯠꯇꯦ ꯑꯗꯨꯗ ꯃꯥꯗꯨꯀꯣ ꯑꯗꯨꯒ ꯌꯥꯝꯅ ꯂꯣꯏꯌꯦꯜ ꯎꯝ ꯂꯣꯌꯦꯜ ꯑꯣꯢꯌꯦ